ꯍꯂꯣ
ꯅꯪ ꯁꯤꯝ ꯀꯌꯥ ꯄꯥꯏꯒꯦ ꯅꯪꯗꯤ
ꯄꯗꯗ
ꯑꯁꯤꯝ ꯑꯃꯈꯛꯇꯅꯦꯕ
ꯎ
ꯑꯗꯨꯗꯤ ꯅꯪꯒꯤꯗꯤ ꯅꯍꯥꯟ ꯅꯍꯥꯟꯒꯤꯗꯣ ꯂꯣꯏꯗ꯭ꯔꯤꯕ ꯃꯥꯜꯂꯦ ꯍꯧꯖꯤꯛꯐꯥꯎ
ꯅꯠꯇꯦꯗ ꯑꯁ ꯑꯗꯨꯒꯨꯝꯕ ꯋꯥ ꯇꯝꯄꯥꯛ ꯀꯥꯏꯗ ꯂꯩꯒꯦ ꯀꯔꯤ ꯀꯔꯤ ꯃꯊꯛꯇ ꯂꯩꯔꯣ
ꯙꯅꯟ ꯃꯟꯖꯨꯔꯤ ꯙꯅꯟ ꯃꯟꯖꯨꯔꯤ ꯌꯨꯅꯤꯚꯔꯁꯤꯇꯤ
ꯑꯍ ꯍꯥ ꯍꯥ
ꯑꯗꯨ ꯁꯨꯝ ꯑꯗꯨ ꯁꯣꯏꯗꯅ ꯂꯩꯕꯅꯤ ꯑꯗꯨꯒꯤ ꯑꯦꯔꯤꯌꯥꯗ
ꯑꯣ ꯑꯣ ꯑꯗꯨ ꯂꯩꯕ ꯅꯨꯡꯉꯥꯏꯕ꯭ꯔꯣ ꯅꯣꯏꯒꯤ ꯔꯦꯟꯗꯤ
ꯑꯩꯈꯣꯏꯒꯤ ꯔꯦꯟꯗꯤ ꯑꯩꯈꯣꯏꯒꯤ ꯔꯦꯟꯗꯤ ꯌꯥꯝ ꯆꯥꯎꯕꯅꯤ ꯔꯦꯟ ꯐꯤꯗꯨ ꯐꯥꯏꯚ ꯊꯥꯎꯖꯟ ꯑꯣꯏꯕꯅꯤ
ꯅꯣꯏ ꯐꯦꯃꯤꯂꯤ ꯂꯩꯕ꯭ꯔꯣ
ꯀꯥꯏꯗꯒꯤ ꯐꯦꯃꯤꯂꯤꯅꯣꯅꯦꯍꯦ ꯏ ꯏ ꯏ ꯏꯕꯦꯝꯃ ꯅꯪꯁꯨ
ꯅꯍꯥꯟꯗꯤ ꯅꯪ ꯅꯣꯏ ꯏꯃꯥꯈꯣꯏꯒ ꯂꯩꯌꯦ ꯍꯥꯏꯕ ꯅꯠꯇ꯭ꯔꯣ
ꯍꯧꯖꯤꯛꯇꯤ ꯂꯩꯇꯦ ꯑꯗꯨꯗ
ꯑꯣ ꯀꯅꯥ ꯀꯅꯥ ꯂꯩꯅꯣ ꯑꯗꯨꯗꯤ
ꯍꯧꯖꯤꯛꯇꯤ ꯑꯩꯈꯣꯏ ꯃꯤ ꯑꯍꯨꯝ ꯂꯩꯌꯦ
ꯑꯣ
ꯅꯣꯏ ꯇꯧꯃꯤꯟꯅꯕ
ꯍꯥꯥ
ꯅꯣꯏ ꯇꯧꯃꯤꯟꯅꯕ꯭ꯔꯣ ꯅꯪꯒ ꯆꯞ ꯃꯥꯟꯅꯕ꯭ꯔꯣ ꯍꯥꯏꯕ
ꯃꯥ ꯅꯩ
ꯅꯣꯏ ꯈꯨꯟꯒꯤ
ꯃꯣꯏꯅꯤꯃꯛ ꯅꯠꯇꯦ ꯑꯩꯈꯣꯏ ꯈꯨꯟꯒꯤ ꯍꯥꯏꯕꯗꯤ ꯀꯔꯤꯅꯣ
ꯃꯤꯗꯣ ꯅꯃꯥꯟꯅꯕꯗꯣ
ꯍꯣꯏ
ꯅꯣꯏ ꯈꯨꯟꯒꯤ ꯃꯤꯔꯣ ꯍꯥꯏꯕꯅꯤꯗ
ꯑꯩꯒꯤ ꯈꯨꯟꯒꯤ ꯃꯤꯅꯤ ꯑꯗꯨꯒ ꯑꯩꯈꯣꯏꯒꯤ ꯐꯦꯃꯤꯂꯤ ꯃꯦꯝꯕꯔꯅꯦ
ꯑꯣ ꯑꯣ ꯑꯗꯨꯗꯤ ꯌꯥꯝ ꯐꯩꯩꯅ
ꯈꯪꯗꯦꯅꯦ ꯐꯩꯌꯦ ꯍꯥꯏꯁꯤꯔꯥ ꯐꯠꯇꯦ ꯍꯥꯏꯁꯤꯔꯥ ꯅꯨꯄꯥ ꯑꯃ ꯌꯧꯋꯦ ꯑꯗꯨꯒ ꯅꯨꯄꯤ ꯑꯃ ꯌꯧꯋꯦ ꯅꯠꯇꯦ ꯅꯨꯄꯥꯅꯤ ꯑꯩꯒ ꯅꯨꯄꯥ ꯑꯃ ꯑꯗꯨꯒ ꯅꯨꯄꯤ ꯑꯃ ꯑꯩꯈꯣꯏ ꯑꯍꯨꯝ ꯂꯩꯕ
ꯎꯝ ꯎꯝ ꯅꯪ ꯆꯥꯛ ꯌꯦꯟꯁꯥꯡꯗꯤ ꯊꯣꯡꯕ꯭ꯔꯣ ꯅꯨꯄꯤ ꯈꯛꯇ ꯌꯦꯡꯕ꯭ꯔꯣ ꯅꯪ
ꯀꯔꯤ ꯍꯥꯏꯕ
ꯆꯥꯛ ꯌꯦꯟꯁꯥꯡ ꯊꯣꯡꯕꯗꯤ ꯅꯣꯏꯁꯨ ꯊꯣꯡꯕ꯭ꯔꯣ ꯍꯥꯏꯕ
ꯍꯧꯖꯤꯛ ꯐꯥꯎꯗꯤ ꯊꯣꯡꯗ꯭ꯔꯤꯌꯦ
ꯀꯩꯒꯤꯅꯣ
ꯑꯗꯨ ꯅꯠꯇꯦ ꯑꯗꯨ ꯃꯇꯝ ꯂꯥꯛꯗ꯭ꯔꯤꯌꯦ ꯍꯥꯏꯕꯒꯤ ꯋꯥꯅꯤꯗ ꯊꯣꯡꯕꯗꯤ ꯊꯣꯡꯅꯤ ꯑꯩꯈꯣꯏꯁꯨ
ꯊꯣꯡꯉꯨꯅ ꯑꯗꯨ ꯃꯤ ꯑꯃꯈꯛꯇꯐꯥꯎ ꯌꯦꯡꯉꯒ ꯂꯩꯕꯗꯣ ꯅꯨꯡꯉꯥꯏꯇꯦꯍꯦ
ꯑꯗꯨꯃꯥꯏꯅ ꯌꯦꯡꯉꯒ ꯂꯩꯅꯤ ꯍꯥꯏꯕ꯭ꯔꯣꯅꯦ
ꯑꯥꯎ ꯑꯁꯤꯐꯥꯎ ꯊꯣꯡꯗ꯭ꯔꯤꯌꯦ ꯍꯥꯏꯕꯗꯣ
ꯑꯗꯨꯗꯤ ꯍꯣꯏ ꯍꯧꯖꯤꯛꯐꯥꯎ ꯊꯣꯡꯗꯦ ꯑꯗꯨ ꯃꯇꯝꯗꯤ ꯌꯥꯝ ꯀꯨꯏꯗ꯭ꯔꯤꯌꯦꯅꯦ
ꯑꯗꯨ ꯑꯣꯏꯔꯁꯨ ꯍꯣꯔꯦꯟ ꯅꯪ ꯊꯣꯡꯉꯣꯀꯣ ꯍꯣꯔꯦꯟ ꯅꯨꯡꯗꯥꯡꯗꯀꯣ ꯑꯩ ꯊꯣꯡꯝꯕꯤꯒꯦ ꯍꯥꯏꯌꯨ
ꯋꯥꯔꯤꯗꯤ ꯌꯥꯢꯍꯦ ꯅꯪꯒꯤꯁꯦ
ꯇꯜꯂꯤ ꯍꯥꯏꯕ꯭ꯔꯣ
ꯌꯥꯝ ꯇꯥꯜꯂꯦ ꯍꯣꯏ
ꯇꯜꯂꯨꯅꯨ
ꯗꯨꯗꯤ ꯅꯨꯄꯤꯒꯤ ꯑꯗꯨꯗꯤ ꯅꯨꯄꯤꯒꯤ ꯊꯕꯛ ꯅꯠꯇꯔꯣꯅꯦ
ꯅꯠꯇꯦ ꯅꯨꯄꯤꯒꯤ ꯊꯕꯛ ꯑꯁꯤꯅꯤ ꯁꯤꯅꯦ ꯍꯥꯏꯕ ꯋꯥ ꯂꯩꯕ꯭ꯔꯣ ꯅꯪꯁꯨ ꯊꯣꯡꯒꯗꯕꯅꯤ ꯏꯁ
ꯑꯗꯨꯗꯤ ꯑꯗꯨꯒꯨꯝꯕꯗꯤ ꯑꯌꯥꯝꯕꯗꯤ ꯗꯣꯃꯦꯁꯇꯤꯛ ꯋꯥꯛ ꯍꯥꯏꯕ ꯇꯥꯔꯦ ꯌꯨꯝꯒꯤ ꯑꯣꯏꯕ ꯊꯕꯛꯇꯤ ꯅꯨꯄꯤꯒꯤ ꯊꯕꯛꯅꯦ
ꯅꯠꯇꯦ ꯅꯨꯄꯥꯁꯨ ꯇꯧꯕ ꯌꯥꯕꯅꯤꯗ
ꯑꯗꯨꯗꯤ ꯌꯨꯅꯤꯕꯔꯁꯦꯜꯂꯤ ꯑꯦꯛꯁꯦꯞꯇꯦꯠ ꯑꯣꯏꯕ
ꯑꯗꯨ ꯑꯗꯨ ꯅꯠꯇꯦ ꯃꯤ ꯑꯃ ꯈꯛꯇꯪ ꯎꯝ ꯀꯩꯅꯣꯝꯗꯨꯝ ꯊꯣꯡꯉꯒ ꯂꯩꯕꯗꯣ ꯆꯥꯕ ꯅꯨꯡꯉꯥꯏꯕ꯭ꯔꯥ ꯍꯥꯏꯕꯅꯤꯗ
ꯆꯥꯕꯗꯤ ꯑꯗꯨ ꯊꯣꯡꯉꯩꯗ ꯑꯗꯨꯝ ꯆꯥꯗꯣꯏꯅꯤ ꯎꯝ
ꯊꯥ ꯑꯃꯁꯨ ꯁꯨꯗꯕꯤꯔꯥ ꯅꯣꯏꯒꯤꯗꯣ
ꯑꯩꯈꯣꯏꯗꯤ ꯑꯩꯈꯣꯏꯒꯤꯗꯤ ꯊꯥꯗꯤ ꯁꯨꯗꯦ ꯁꯨꯗ꯭ꯔꯤꯌꯦ ꯍꯣꯏ ꯑꯗꯨ ꯉꯁꯤꯒ ꯍꯞꯇꯥ ꯑꯃꯁꯨ ꯁꯨꯗ꯭ꯔꯤꯌꯦ ꯍꯞꯇꯥ ꯑꯅꯤ ꯁꯨ ꯁꯨꯗꯣꯔꯦ ꯑꯨꯡ ꯍꯞꯇꯥ ꯑꯃꯗꯤ ꯁꯨꯗꯧꯔꯦ
ꯏꯁ ꯀꯔꯤ ꯇꯧꯖꯅꯣꯅꯦꯍꯦꯅꯦ ꯌꯥꯗꯦꯅꯦ ꯅꯪꯅꯁꯨ ꯑꯗꯨꯝ ꯊꯣꯡꯔꯝꯅꯤꯗ
ꯑꯩꯅ ꯑꯩꯅꯔꯣ ꯑꯩꯗꯤ ꯅꯨꯡꯗꯥꯡꯗ ꯊꯣꯡꯗꯦ ꯉꯁꯤ ꯉꯁꯤ ꯉꯁꯤ ꯈꯠ ꯇꯅꯦ ꯑꯃꯨꯛ ꯊꯣꯡꯕꯗꯣ ꯊꯣꯡꯕꯗꯣ ꯁꯪ ꯁꯪꯇ꯭ꯔꯤꯌꯦ ꯑꯇꯩꯗꯤ ꯊꯦꯡꯅꯁꯨ ꯍꯧꯒꯠꯄ ꯑꯗꯨꯒ ꯅꯨꯡꯗꯥꯡꯗꯁꯨ ꯈꯔ ꯊꯦꯡꯅꯥꯉ ꯍꯜꯂꯛꯄ ꯑꯗꯨꯒꯤꯀꯣ
ꯑꯗꯨꯗꯤ ꯅꯪ ꯊꯕꯛ ꯁꯨꯃꯗꯦꯀꯣ
ꯊꯕꯛ ꯁꯨꯕ ꯅꯠꯇꯤꯌꯦ ꯅꯨꯄꯥ ꯀꯣꯏꯕ ꯆꯠꯄꯅꯤ ꯀꯩꯅꯣ ꯅꯨꯄꯥ ꯊꯤꯔꯒ ꯂꯨꯍꯧꯔꯒꯦ ꯍꯥꯏꯕ ꯑꯦ ꯂꯨꯍꯧꯔꯒꯦ ꯇꯧꯕ ꯑꯗꯨ ꯊꯤꯕ ꯐꯪꯗ꯭ꯔꯤꯀꯣ
ꯑꯩꯈꯣꯏ ꯈꯨꯟꯗꯗꯤ ꯌꯥꯝ ꯂꯩꯕꯅꯦ ꯅꯨꯄꯥ
ꯑꯦ ꯅꯣꯏ ꯈꯨꯟꯗ ꯇꯜꯂꯦ
ꯑꯩꯈꯣꯏ ꯈꯨꯟꯗꯣ ꯌꯥꯝ ꯐꯖꯕꯅꯦ ꯑꯗꯨꯅ ꯃꯤꯡ ꯍꯥꯏꯕ ꯍꯥꯏꯔꯗꯤ ꯂꯣꯏꯔꯦ
ꯅꯣꯏ ꯑꯩ ꯑꯩ ꯂꯥꯛꯅꯤꯡꯗꯦꯕ ꯅꯣꯏ ꯈꯨꯟꯗ ꯐꯖꯠꯇꯦ ꯑꯩ ꯑꯩꯒꯤꯀꯣ
ꯊꯥꯖꯗꯦ ꯍꯥꯏꯕ
ꯐꯖꯠꯇꯦꯕ ꯐꯖꯗꯦ ꯍꯥꯏꯕ ꯅꯣꯏ ꯈꯨꯝ ꯐꯖꯩ ꯍꯥꯏꯕꯗꯣ ꯑꯩ ꯑꯩꯒꯤ ꯐꯖꯗꯦ ꯍꯥꯏꯕ
ꯅꯪ ꯈꯪꯕ꯭ꯥꯔꯅꯦ ꯑꯩꯈꯣꯏꯒꯤ ꯈꯨꯨꯟ ꯐꯖꯗꯦꯅ
ꯑꯧ ꯈꯪꯉꯦ ꯃꯤ ꯑꯃꯅ ꯍꯥꯏꯔꯔꯣꯏ ꯑꯁ ꯃꯥꯒꯤ ꯈꯨꯟꯗꯣ ꯐꯖꯗꯦ ꯍꯥꯏꯔꯒ ꯀꯣ
ꯀꯅꯥꯅ ꯍꯥꯏꯔꯛꯄ
ꯅꯪꯒꯤ ꯅꯃꯥꯟꯅꯕꯅ
ꯑꯣ ꯅꯣꯏ ꯈꯛ ꯅꯣꯏ ꯈꯪꯅꯕ꯭ꯔꯣꯅꯦ
ꯎꯝ ꯃꯤ ꯂꯣꯏꯅꯕꯨ ꯈꯪꯅꯩꯗ ꯑꯩꯗꯤ
ꯐꯔꯛ ꯇꯥꯏꯍꯦ ꯑꯗꯨꯗꯤ
ꯑ ꯉꯁꯤꯗꯤ ꯑꯗꯨꯝ ꯌꯨꯝꯗ ꯂꯩꯒꯦꯔꯣ ꯀꯃꯥꯏꯟ ꯇꯧꯒꯦꯔꯣ
ꯉꯁꯤꯗꯤ ꯁꯟꯗꯦꯅꯤꯅ ꯑꯗꯨꯝ ꯂꯩꯒꯗꯧꯕꯅꯤꯅꯦ ꯑꯍꯛ ꯑꯍꯟ ꯌꯥꯎꯅꯤꯂꯣꯏ
ꯀꯣꯏꯕ ꯆꯠꯂꯣꯏ
ꯆꯠꯂꯨ ꯂꯣꯏꯌꯦ ꯉꯔꯥꯡ ꯑꯩꯈꯣꯏ ꯒ꯭ꯔꯨꯞꯇ ꯑꯁꯤ ꯁꯦꯔꯣꯠꯁꯤꯡꯗ ꯀꯔꯤꯔꯣ ꯑꯃ ꯂꯩꯅꯤ ꯍꯥꯏꯕꯗꯣ ꯈꯪꯕ꯭ꯔꯣ ꯑꯗꯨ ꯃꯦꯁꯦꯖꯇꯣ ꯎ꯭ꯔꯣ
ꯑꯩ ꯌꯦꯡꯕꯤꯗꯦ ꯌꯦꯡꯕꯁꯨ ꯁꯪ ꯑꯗꯨꯗꯣ ꯑꯁ ꯌꯥꯝ ꯇꯥꯜꯂꯦ ꯑꯗꯨ ꯅꯪ ꯆꯠꯀꯦ ꯍꯥꯏꯕ꯭ꯔꯣ
ꯑꯗꯨ ꯍꯣꯔꯦꯟ ꯆꯒꯦ ꯇꯧꯕꯅꯦ
ꯑꯣ ꯆꯠꯂꯣ ꯆꯂꯣ
ꯄꯨꯡ ꯑꯗꯨꯗ ꯄꯨꯡ ꯑꯅꯤ ꯍꯥꯏꯕ꯭ꯔꯣ ꯄꯨꯡ ꯕꯥꯔꯣ ꯍꯥꯏꯕ꯭ꯔꯣ ꯄꯨꯡꯈꯥꯏ ꯍꯥꯏꯕꯗꯨꯣꯅ ꯀꯧꯔꯦꯅꯦ ꯃꯅꯤ ꯍꯥꯏꯕ ꯀꯣꯡ ꯃꯔꯤ ꯍꯥꯏꯕꯥꯏ ꯍꯥꯏꯕꯅꯦ
ꯑꯃꯛ ꯌꯦꯡꯉꯣ
ꯑꯁ ꯂ ꯇ ꯑꯣ ꯃꯂ
ꯏꯁ
ꯈꯪꯗ꯭ꯔꯦ ꯑꯗꯨꯗꯤ ꯍꯧꯖꯤꯛꯇꯤ ꯅꯣꯡ ꯆꯨꯗ꯭ꯔꯦ ꯍꯧꯖꯤꯛꯁꯦ ꯅꯣꯡ ꯆꯨꯗ꯭ꯔꯦ
ꯍꯣꯏ ꯅꯪ ꯑꯗꯨꯗꯤ
ꯉꯔꯥꯡ ꯀꯔꯤ ꯇꯧꯏ ꯍꯥꯏꯕ꯭ꯔꯥ
ꯉ ꯍꯥꯏꯗꯤ ꯉꯔꯥꯡꯗꯣ ꯑꯩ ꯑꯗꯨꯒꯤ ꯐꯣꯇꯣꯗ ꯁꯦꯞ ꯇꯧꯔꯛꯑꯝꯕꯅꯦꯕꯀꯣ
ꯑꯣ
ꯑꯗꯨꯕꯨꯣꯔꯦꯟ ꯐꯣꯇꯣꯗ ꯌꯦꯡꯅꯤꯡꯕ
ꯑꯥ
ꯅꯣꯏꯗꯤ ꯂꯥꯛꯑꯣꯣꯏꯗ꯭ꯔꯣ
ꯍꯣꯏ ꯀꯩ ꯇꯃꯣ ꯑꯃ ꯂꯩ ꯇ
ꯍꯥ
ꯊꯕ ꯑꯃ ꯂꯩꯕ
ꯁꯟꯗꯦꯁꯨ ꯊꯕꯛ ꯁꯎꯔꯅꯦ ꯅꯣꯏꯗꯤ
ꯅꯠꯇꯦ ꯊꯕꯛ ꯁꯨꯗꯦ ꯑꯗꯨ ꯁꯟꯗꯦꯗꯗꯤ ꯑꯣꯐꯅꯦꯗꯣ ꯑꯩ ꯊꯕꯛ ꯑꯃ ꯂꯩꯕꯀꯣ
ꯀꯔꯤ ꯑꯔꯨꯕ ꯊꯕꯛꯅꯣꯅꯦ ꯅꯪꯉꯏꯁꯦ
ꯌꯥꯝ ꯅꯣꯛꯈ꯭ꯔꯖꯥꯅꯤ
ꯑꯣ ꯑꯠꯆꯥ ꯑꯔꯖꯦꯟ ꯑꯔꯖꯦꯟ ꯛꯅꯤꯕꯅꯒꯦꯁꯦ
ꯑ
ꯑꯣ ꯍ ꯅꯪꯗꯤ ꯀꯗꯥꯏꯗꯒꯤ ꯒ꯭ꯔꯨꯦꯁꯟ ꯇꯧꯕꯅꯣ
ꯈꯪꯗꯦ ꯍꯥꯏꯔ ꯑꯩ ꯁ꯭ꯀꯨꯜ ꯀꯥꯟꯗꯦ
ꯅꯁꯕꯨꯣ ꯀꯥꯊꯦꯕ
ꯑ ꯏꯁꯀꯨꯜ ꯀꯥꯗ
ꯀꯥꯕꯩ ꯌꯥꯠꯇ꯭ꯔꯣ
ꯀꯥꯅꯤꯡꯗꯦ
ꯑꯣ ꯀꯔꯤ ꯊꯕ ꯊꯣꯛꯒꯦ ꯍꯥꯏꯕꯅꯣꯗꯣ ꯉꯥꯛꯇꯦꯗ ꯑꯩꯈꯣꯏ ꯔꯨꯝꯗꯁꯨ ꯌꯥꯝ ꯂꯩꯩꯗ ꯂꯥꯔꯤ ꯇꯥꯗꯕ
ꯑꯣ ꯑꯦ
ꯅꯣꯏꯒꯨꯝꯕ ꯅꯨꯄꯤꯀꯣ
ꯏꯁ ꯅꯣꯏꯒꯨꯝꯕ ꯅꯨꯄꯤ ꯍꯥꯏꯌꯦ ꯊꯨꯠ ꯈꯪꯁꯨ ꯈꯪꯗ꯭ꯔꯒ ꯌꯥꯝ ꯍꯥꯏꯔꯛꯀꯗꯣ ꯀꯣ
ꯅꯣꯏꯒꯨꯝꯕ ꯅꯨꯄꯤ ꯑꯩꯈꯣꯏꯔꯣꯝꯗꯁꯨ ꯌꯥꯝ ꯂꯩꯕ ꯂꯩꯥꯏꯔꯤ ꯇꯟꯗꯕ ꯑꯗꯨꯒ ꯋꯥꯔꯤꯣꯏ ꯌꯥꯝ ꯁꯥꯕ ꯍꯥꯏꯕꯀꯣ
ꯑ ꯏꯀꯥꯏꯁꯌꯦ꯫ ꯑꯩ ꯁꯤꯗ ꯇꯧꯅꯦ ꯇꯝꯄꯥꯛꯇ ꯇꯧꯅꯦ ꯑꯩꯗꯤ꯫
ꯅꯗꯤ ꯑꯗꯨꯒꯨꯝꯕ ꯌꯥꯝ ꯆꯟꯁꯤꯟꯈꯤꯕ ꯍꯥꯏꯕ ꯋꯥ ꯉꯥꯡ ꯋꯥ ꯌꯥꯝ ꯉꯥꯡꯕ ꯍꯥꯏꯕ ꯑꯗꯨꯒ ꯇꯝꯗꯕ ꯑꯗꯨꯒꯨꯝꯕ ꯃꯤ ꯌꯥꯝ ꯂꯩꯌꯦꯕ ꯑꯩꯈꯣꯏ ꯑꯩꯈꯣꯏꯅꯁꯨ ꯅꯨꯄꯤ꯫
ꯑꯗꯨꯗꯤ ꯅꯣꯏꯒꯤ ꯃꯤ ꯌꯔꯛꯎꯅꯦ ꯑꯩꯗꯤ ꯅꯠꯇꯦꯀꯣ꯫ ꯑꯩꯗꯤ ꯍꯥꯏꯗꯤ ꯀꯩꯅꯣ ꯋꯥꯔꯤ ꯁꯥꯕꯁꯨ ꯍꯩꯇꯦ꯫
ꯑꯥ ꯑꯗꯨꯒꯨꯝꯕꯗ ꯅꯪꯁꯨ ꯌꯥꯎꯕ ꯃꯥꯜꯂꯦꯅ ꯑꯩꯗꯤ ꯊꯥꯗꯧꯕꯅꯦ꯫
ꯑ ꯅꯨꯡꯁꯤꯗ꯭ꯔꯣ ꯃꯣꯏꯕꯨ
ꯅꯨꯡꯁꯤꯇꯦ ꯍꯥꯏꯕꯗꯤ ꯅꯠꯇꯦꯗ
ꯅꯨꯡꯁꯤꯇꯕꯨꯣ ꯍꯧꯎꯔꯥꯎꯅꯤ꯫
ꯑꯗꯨ ꯁꯨꯝ ꯂꯩꯌꯦ ꯍꯥꯏꯅ ꯑꯗꯨꯝ ꯅꯉꯣꯟꯗ ꯍꯥꯏꯔꯥꯛꯄꯒꯤ ꯋꯥꯅꯤꯗ ꯅꯨꯡꯁꯤꯠ
ꯀꯩꯅꯣ ꯃꯣꯏꯗꯤ ꯇꯝꯗꯕꯗꯣ ꯇꯝꯕ ꯉꯝꯗꯕꯒꯤꯔꯥ ꯃꯣꯏ
ꯟ ꯗ꯭ꯔꯦꯁ ꯂꯩꯇꯕ ꯃꯤꯁꯨ ꯂꯩꯌꯦ ꯑꯗꯨꯒ ꯇꯝꯕ ꯌꯥꯗꯕ ꯃꯤꯁꯨ ꯂꯩꯌꯦꯕꯀꯣ
ꯑꯣ
ꯑꯗꯨꯑꯣꯏꯗꯤ ꯃꯈꯥꯏ ꯃꯈꯜꯅꯤꯗ
ꯑꯣ
ꯅꯪꯒꯤ ꯅꯪ ꯀꯔꯤꯒꯤ ꯌꯥꯗꯕ
ꯀꯔꯤ ꯌꯥꯗꯕ ꯍꯥꯏꯕꯗꯤ꯫
ꯥꯂꯥꯏꯔꯤꯛ ꯇꯝꯗꯦ ꯍꯥꯏꯌꯦ ꯑꯗꯨ ꯀꯔꯤꯒꯤꯅꯣ ꯅꯪ ꯅꯪꯏꯗꯤ ꯌꯥꯗꯕꯅꯣ ꯍꯥꯏꯕꯅꯤꯗ
ꯑꯩꯗꯤ ꯍꯥꯏꯕꯤꯔꯣꯏꯗ
ꯅꯪꯒꯤꯗꯤ ꯍꯥꯏꯔꯣꯏ ꯍꯥꯏꯕ
ꯎꯝ ꯑꯩꯗꯤ ꯁꯤ ꯇꯝꯄꯥꯛꯇ ꯇꯧꯕꯅꯤ ꯍꯥꯏꯔꯒ
ꯑꯁ ꯉꯁꯥꯏ ꯒꯥꯔꯤ ꯇꯥꯟꯝꯗꯦ ꯍꯥꯏꯔꯒ ꯑꯃꯨꯛ ꯍꯧꯔꯦꯅꯦ ꯅꯪꯒꯤ꯫
ꯑꯗ ꯅꯪꯗꯣ ꯀꯩꯅꯣ ꯂꯥꯏꯔꯤꯛ ꯇꯧꯗꯕ ꯂꯥꯏꯔꯤꯛ ꯇꯧꯗꯕꯤ ꯃꯤꯁꯤꯡꯕꯨ ꯌꯥꯝ ꯇꯜꯂꯒ ꯋꯥꯔꯤꯁꯦ ꯁꯥꯅꯤꯡꯗ꯭ꯔꯒ ꯂꯩꯕꯗꯣ ꯍꯧꯖꯤꯛ ꯁꯥꯔꯒ ꯂꯩꯕꯒꯤ ꯑꯁ ꯏꯀꯥꯏꯈ꯭ꯔꯦꯕꯀꯣ ꯑꯩꯗꯣ
ꯑꯗꯨꯒꯤ ꯅꯠꯇꯦ ꯍꯥꯏꯗꯤ ꯑꯗꯨꯝ ꯔꯔꯤꯌꯦꯂꯤꯇꯤ ꯑꯣꯏꯅ ꯑꯗꯨꯝ ꯍꯥꯏꯕꯤ ꯋꯥꯅꯤ ꯑꯗꯨꯒꯨꯝꯕꯗ ꯌꯥꯝ ꯂꯩ ꯍꯥꯏꯕꯗꯣ
ꯑꯗꯨꯒꯨꯝꯕ ꯌꯥꯝ ꯂꯩꯇꯦꯍꯦ ꯑꯩꯈꯣꯏ ꯈꯨꯟꯗꯗꯤ
ꯂꯩꯔꯝꯅꯤꯗ ꯅꯆꯤꯟ ꯊꯤꯅꯨꯗ ꯅꯪ
ꯂꯩꯇꯦꯕ ꯂꯩꯇꯦꯕ ꯅꯨꯄꯤꯅ ꯑꯌꯥꯝꯕ ꯑꯗꯨꯝ ꯐꯖꯅ ꯇꯧꯋꯦꯕ ꯅꯨꯄꯥꯗꯤ ꯈꯪꯗꯦꯀꯣ ꯅꯨꯄꯥꯗꯤ ꯈꯔ ꯇꯕꯨꯗꯤ ꯌꯥꯎꯋꯦꯕ ꯌꯥꯝꯃꯦ ꯑꯩꯈꯣꯏꯒꯤ ꯈꯨꯅ ꯅꯨꯄꯥꯗꯣ
ꯑꯗꯨꯗꯤ ꯅꯣꯏ ꯁꯣꯁꯥꯏꯇꯤꯁꯦ ꯌꯥꯝ ꯗꯤꯕꯂꯞ ꯑꯣꯏꯅ ꯂꯩꯅꯦ꯫